ꯑꯥ ꯇꯥꯔꯦ ꯇꯥꯔꯦ
ꯑꯣ
ꯎꯝ
ꯅꯣꯏꯁ ꯄꯣꯂꯨꯁꯟ ꯗꯨꯝꯃꯗꯤ ꯊꯣꯛ ꯇꯦꯒꯣ ꯕꯦꯛꯒ꯭ꯔꯥꯎꯟ ꯌꯥꯔꯦ ꯌꯥꯔꯦꯀꯣ ꯍꯧꯖꯤꯗꯤ
ꯎꯪ ꯎꯆꯦꯛ ꯎꯆꯦꯛ ꯃꯈꯣꯟ ꯈꯔ ꯇꯥꯏꯅꯦ
ꯎꯆꯩ ꯑꯃ ꯎꯆ ꯎꯆꯩ ꯑꯃ ꯐꯖꯅ ꯇꯆ ꯈꯂꯅꯦ ꯀꯔꯤ ꯀꯃ ꯇꯧꯁꯤ ꯆꯦꯒꯥꯔ ꯁꯤꯖꯦ
ꯂꯝ ꯂꯝꯒꯤꯔꯣ ꯅꯠꯇ꯭ꯔꯒ ꯌꯨꯝꯗ ꯂꯣꯏꯕꯒꯤꯔꯣ
ꯈꯪꯂꯝꯒꯤꯅꯤ
ꯅꯪꯒꯤꯅꯦ ꯎꯝ ꯑꯗꯨꯁꯨ ꯎꯝ ꯌꯥꯔꯦꯗ ꯑꯗꯨꯝ ꯈꯣꯡꯁ ꯑꯗꯨꯅ ꯌꯥꯔꯦ ꯎꯄꯥꯢ ꯂꯩꯇ꯭ꯔꯦ
ꯋꯦꯗ꯭ꯔ ꯀꯃꯥꯏ ꯇꯧꯔꯤꯒꯦ ꯅꯣꯏ ꯔꯣꯝꯗꯥ
ꯑꯥꯁꯤꯗ ꯂꯩꯥꯆꯜ ꯂꯩꯆꯤꯟ ꯊꯥꯔꯒ ꯅꯣꯡꯁꯦ ꯑꯗꯨꯝ ꯗ꯭ꯔꯤꯖꯤꯂꯤꯡ ꯇꯥꯏꯞꯇꯀꯣ
ꯑꯥ
ꯎ ꯃꯆꯥ- ꯃꯆꯥ ꯇꯥꯕꯗꯣ
ꯑꯥ
ꯂꯦꯞꯇꯕꯤꯗ ꯑꯗꯨꯝ ꯇꯥꯔꯦꯅꯦ ꯁꯤꯗ ꯇꯃꯦꯡꯂꯣꯡ
ꯍꯧꯖꯤꯛꯐꯥꯎ ꯑꯗꯨꯃꯥꯏ ꯊꯧꯔꯒ ꯂꯩꯕ
ꯑꯥ ꯍꯧꯖꯤꯛ ꯐꯥꯎ ꯃꯣꯔꯅꯤꯡꯗꯒꯤ ꯑꯗꯨꯝ ꯇꯧꯔ ꯂꯩꯕꯅꯦ ꯁꯦ ꯑꯩ ꯐꯃꯨꯡꯗ ꯑꯗꯨꯝ ꯍꯤꯞꯂꯒ ꯂꯩꯕ ꯑꯗꯨꯒꯤ
ꯑꯗꯨꯗ ꯅꯦꯗꯣ ꯌꯥꯝ ꯅꯨꯡꯉꯥꯏꯇꯦ ꯍꯥꯏꯋ ꯅꯨꯡꯉꯥꯏꯇꯦ ꯍꯥꯏꯑꯦ ꯍꯧꯖꯤꯛꯇꯤ ꯈꯔ ꯌꯥꯔꯥꯃꯂꯦꯅꯦ
ꯑꯥ ꯑꯁ ꯍꯧꯖꯤꯛꯁꯨ ꯃꯐꯝ ꯑꯃꯥꯈꯛꯇꯅꯤ ꯃꯐꯝ ꯑꯌꯥꯝꯕꯗ ꯅꯦꯠꯋꯣꯛ ꯌꯥꯗꯦ ꯇꯃꯦꯡꯂꯣꯡꯁꯦ ꯅꯦꯠꯋꯣꯛ ꯅꯨꯡꯉꯥꯏꯇꯦ
ꯑꯗꯨꯁꯨ ꯅꯨꯡꯉꯥꯏꯇꯦꯕ
ꯎꯝ ꯍꯧꯖꯤꯁꯨꯨ ꯅꯨꯡꯉꯥꯏ ꯎꯝ ꯅꯦꯠꯋꯣꯛ ꯐꯪꯗꯕ ꯃꯐꯝ ꯈꯔꯁꯨ ꯌꯥꯎꯕꯅꯦ
ꯑꯣ
ꯍꯧꯖꯤꯛ ꯂꯩꯕ ꯃꯐꯝꯁꯦ ꯑꯁꯤꯈꯛꯇ ꯂꯦꯡꯉꯗꯤ ꯑꯗꯨꯝ ꯃꯨꯠꯈ꯭ꯔꯅꯤ ꯃꯐꯝ ꯑꯇꯣꯞꯄ ꯆꯠꯂꯗꯤ
ꯅꯪ ꯀꯔꯤ ꯀꯔꯤ ꯑꯦꯛꯖꯥꯝ ꯍꯣꯠꯅꯕ꯭ꯔꯣ
ꯁꯤ ꯖꯤ ꯑꯦꯜ ꯈꯪꯕꯥ ꯅꯠꯇ꯭ꯔꯣ ꯁꯤ ꯖꯤ ꯑꯦꯜ ꯀꯨꯝꯕ ꯁꯤ ꯄꯤ ꯌꯣ ꯀꯨꯝꯕꯀꯣ
ꯑꯥ
ꯑꯗꯨꯒꯨꯝꯕ ꯑꯗꯨꯒꯨꯝꯕ ꯊꯥꯕꯅꯦꯗ
ꯑꯣ ꯍꯣ
ꯕꯦꯏ꯭ꯛꯀꯤ ꯑꯦꯛꯖꯥꯝ ꯗꯤ ꯊꯥꯗꯦ
ꯌꯥꯝ ꯐꯩ
ꯀꯣꯆꯤꯡꯒꯤ ꯂꯧꯕꯗꯨ
ꯀꯣꯆꯤꯡꯒꯤ ꯐꯤꯗꯤ ꯀꯌꯥ ꯂꯧꯕ꯭ꯔꯥ
ꯑꯩꯈꯣꯏꯒꯤꯗꯣ ꯑꯩꯈꯣꯏꯒꯤꯗꯣ ꯂꯥꯁ ꯏꯌꯥꯔ ꯖꯨꯂꯥꯏꯗ ꯍꯧꯕ ꯑꯗꯨꯒ ꯗꯤꯁ ꯃꯦ ꯑꯗꯨꯗꯤ ꯅꯥꯏꯁꯟ ꯃꯟꯁꯅꯦꯕꯀꯣ
ꯎꯝ
ꯗꯣ ꯁꯚꯦꯟꯇꯤꯟ ꯊꯥꯎꯖꯟꯅꯦ
ꯑꯣ ꯍꯣ ꯍꯣ
ꯂꯧꯥꯎꯗꯦꯕꯀꯣ
ꯑꯥ
ꯑꯗꯣ ꯅꯥꯏꯟ ꯃꯟꯁ ꯀꯤꯗꯣ ꯗꯥꯏꯔꯦꯛ ꯁꯚꯦꯟꯇꯤꯟ ꯊꯥꯎꯖꯟ ꯑꯗꯨꯃꯥꯏꯅ ꯗꯥꯔꯦꯛ ꯂꯧꯋꯦꯕ ꯚꯤꯠꯟ ꯕꯤꯖꯟ ꯑꯦꯀꯥꯗꯦꯃꯤ ꯃꯅꯤꯄꯨꯔ ꯍꯥꯏꯕꯅꯤ ꯑꯩꯅ ꯀꯣꯆꯤꯡ ꯁꯦꯟꯇꯔꯗꯣ
ꯑꯣꯀꯦ ꯑꯣ ꯑꯣꯀꯦ ꯑꯩ ꯂꯝꯕꯤ ꯃꯇꯥꯏꯗ
ꯍꯣꯏ ꯃꯅꯤꯄꯨꯔ ꯌꯨꯅꯤꯚꯔꯁꯤꯇꯤ ꯁꯤꯁꯦ ꯃꯅꯥꯛꯇꯅꯤ ꯕ꯭ꯔꯤꯖ ꯂꯩꯕꯗꯣ
ꯑꯥ ꯑꯥ ꯑꯥ ꯈꯪꯉꯤ ꯈꯪꯉꯤ
ꯎꯝ
ꯈꯪꯉꯅꯤꯅ
ꯈꯪꯉꯦ ꯈꯪꯉꯦ
ꯈꯪꯉꯦꯕ
ꯍꯣꯏ
ꯑꯣ ꯑꯗꯨꯝ ꯃꯅꯤꯄꯨꯔ ꯌꯨꯅꯤꯚꯔꯁꯤꯇꯤꯗ ꯂꯩꯕ ꯈꯔ ꯃꯥꯁꯇꯔ ꯇꯧꯔꯒ ꯂꯩꯕ ꯀꯥꯡꯕꯨꯁꯨ ꯈꯔ ꯌꯧꯋꯦꯕꯀꯣ ꯑꯩꯈꯣꯏ ꯑꯩꯈꯣꯏ ꯅꯥꯒꯥ ꯍꯨ
ꯎꯝ ꯎꯝ ꯎꯝ
ꯎꯝ
ꯑꯗꯨꯗ ꯂꯧꯕꯅꯤ
ꯌꯨꯅꯤꯚꯔꯁꯤꯇꯤꯗ ꯅꯨꯡꯉꯥꯏꯕꯅꯦ ꯒꯦꯝꯒꯨꯝꯕꯁꯨ ꯏꯁꯄꯣꯔꯠꯁꯀꯨꯝꯕꯁꯨ ꯁꯥꯟꯅꯕꯅꯦ ꯅꯪ ꯁꯥꯟꯅꯔꯝꯒꯅꯤꯅ
ꯥꯏꯟꯚꯥꯏꯔꯣꯃꯦꯟꯗꯤ ꯅꯨꯡꯉꯥꯏꯑꯦ
ꯑꯥ
ꯏꯟꯚꯥꯏꯔꯣꯃꯦꯟꯠ ꯗꯤ ꯀꯣ
ꯎꯝ
ꯒ꯭ꯔꯥꯎꯟꯒꯨꯝꯕꯁꯨ ꯑꯩꯈꯣꯏ ꯁꯥꯟꯅꯕ ꯐꯨꯠꯕꯣꯜꯒꯨꯝꯕꯁꯨ ꯕꯣꯜꯂꯤꯒꯨꯝꯕꯁꯨ ꯑꯗꯨꯒ ꯋꯥꯛꯀꯤꯡꯒꯨꯝꯕꯁꯨꯀꯣ ꯑ ꯏꯟꯚꯥꯏꯔꯣꯟꯃꯦꯟꯠ ꯗꯤ ꯌꯥꯝ ꯅꯨꯡꯉꯥꯏꯌꯦ ꯖꯤꯝꯁꯨ ꯂꯩꯌꯦꯅꯦ
ꯑꯦꯝ ꯏꯌꯨꯒꯤ
ꯎꯝ
ꯑꯗꯨ ꯑꯁꯤꯗ ꯑꯩ ꯑꯗꯨꯝ ꯁꯥꯟꯅꯕꯅꯦ
ꯑꯣ ꯃꯁꯦ ꯇꯧꯕꯗꯣ ꯑꯗꯨꯗ ꯂꯩꯕ꯭ꯔꯥꯅ
ꯍꯣꯏ ꯃ꯭ꯁꯇꯔ ꯑꯗꯨꯗꯒꯤ ꯂꯣꯏꯕꯅꯦ ꯑꯩ
ꯑꯣ
ꯃꯥ꯭ꯁꯇꯔ ꯍꯦꯛ ꯂꯣꯏꯔꯒ ꯃꯄꯥꯟꯗ ꯑꯗꯨꯝ ꯆꯠꯄꯅꯦ ꯑꯩ
ꯃꯥ꯭ꯁꯇꯔꯗꯤ ꯀꯃꯥꯏꯅ ꯇꯧꯕꯅꯣ ꯑꯗꯨꯗ ꯂꯩꯕ ꯅꯨꯡꯉꯥꯏꯕ꯭ꯔꯣ
ꯑꯁ ꯊꯤ ꯅꯨꯡꯉꯥꯏꯌꯦ ꯍꯣꯁꯇꯦꯜꯗ ꯂꯩꯕ
ꯍꯣꯁꯇꯦꯜꯗ ꯎꯝ
ꯍꯣꯁꯇꯦꯜꯗꯤ ꯐ꯭ꯔꯤꯅꯤꯅ ꯀꯅꯥꯁꯨ ꯌꯦꯡꯁꯤꯟꯗꯦꯕ
ꯎꯝ ꯃꯥꯔꯤꯗꯁ
ꯎꯝ ꯎꯝ ꯑꯩꯈꯣꯏꯅ ꯂꯥꯏꯔꯤꯛ ꯄꯥꯅꯤꯡꯉꯩ ꯄꯥꯔꯦ ꯃꯄꯥꯟ ꯊꯣꯛꯅꯤꯡꯉꯥꯗꯤ ꯑꯗꯨꯝ ꯊꯣꯛꯑꯦ ꯆꯪꯅꯤꯡꯕ ꯃꯇꯝꯗ ꯑꯃꯨꯛ ꯆꯪꯕ
ꯍꯣꯁꯇꯦꯜꯒꯤ ꯐꯤꯁꯇꯤ ꯑꯗꯣ ꯅꯨꯡꯉꯥꯏꯕ꯭ꯔꯣ
ꯐꯦꯁꯤꯂꯤꯇꯤꯗꯤ ꯌꯥꯝ ꯅꯨꯡꯉꯥꯏꯕ ꯅꯠꯇ꯭ꯔꯦꯗ ꯑꯗꯨꯝ ꯂꯩꯕ ꯑꯩꯈꯣꯏꯅ ꯑꯗꯨꯝ ꯌꯥꯅꯕ ꯑꯗꯨꯝ ꯁꯤꯟꯕꯅꯤꯗ ꯂꯥꯏ ꯂꯥꯏ ꯋꯥꯠꯂꯁꯨ ꯑꯗꯨꯝ ꯑꯩꯈꯣꯏꯅ ꯂꯥꯏ ꯚ꯭ꯔꯕꯇꯣ ꯑꯗꯨ ꯨꯒꯨꯝꯕ ꯋꯥꯠꯂꯁꯨ ꯑꯩꯈꯣꯏ ꯄ꯭ꯔꯥꯏꯚꯦꯠꯅ ꯁꯤꯟꯕꯤꯕ
ꯑꯣ ꯔꯨꯝ ꯑꯃꯗ ꯀꯩꯌꯥ ꯀꯌꯥ ꯂꯩꯕꯅꯣꯅꯦ
ꯑꯅꯤ ꯑꯅꯤ
ꯑꯣ ꯔꯨꯝꯉꯩꯗꯤ ꯐꯖꯔꯝꯅꯤꯗ
ꯔꯨꯝꯒꯤꯗꯤ ꯑꯗꯨꯝ ꯍꯣꯏ ꯑꯗꯨꯝ ꯐꯖꯩ ꯑꯗꯨ ꯍꯥꯟꯅ ꯂꯩꯕꯁꯤꯡꯗꯣ ꯈꯔ ꯍꯥꯟꯅ ꯂꯩꯔꯝꯕꯁꯤꯡꯗꯣ ꯃꯦꯟꯇꯦꯟ ꯇꯧꯗꯕꯤꯗ ꯑꯗꯨꯝ ꯊꯝꯕꯀꯣ ꯑꯗꯨꯅ ꯑꯩꯈꯣꯏꯅ ꯑꯗꯨꯝ ꯁꯦꯡꯗꯣꯛ ꯑꯒ ꯑꯗꯨꯝ ꯑꯩꯈꯣꯏ ꯅꯥꯟꯅ ꯂꯩꯒꯦ ꯍꯥꯏꯔꯗꯤ ꯑꯗꯨꯝ ꯌꯥꯔꯦꯗ
ꯎꯝ
ꯑꯗꯨꯕꯨ ꯁꯥꯔꯔꯥ꯭ꯎꯟꯗꯤꯡꯁꯤꯒꯨꯝꯕꯗꯤ ꯈꯔ ꯃꯣꯠꯂꯦ ꯅꯨꯄꯥ ꯉꯥꯛꯇꯅꯤ
ꯑꯣ ꯑꯅꯤꯔꯛ ꯁꯦꯡꯗꯣꯛꯇ꯭ꯔꯥꯗꯤꯀꯣ ꯁꯦꯡꯗꯣꯛꯇ꯭ꯔꯥꯗꯤ ꯑꯗꯨꯃꯥꯏ ꯇꯧꯅꯦ
ꯎꯝ ꯋꯥꯁꯔꯨꯝꯒꯨꯝꯕ ꯑꯗꯨ ꯃꯦꯟ ꯇꯦꯟ ꯇꯧꯗꯣ ꯃꯤ ꯈꯔ ꯂꯩꯗꯅ
ꯀꯥꯂꯦꯅꯤ ꯈ ꯂꯩꯝꯅꯤ
ꯇꯦꯟ ꯇꯧꯗꯕꯤꯗ ꯑꯗꯨꯝ ꯄꯪꯇꯧ ꯇꯧꯕꯁꯤꯡꯁꯨ ꯂꯩꯌꯦ ꯅꯨꯄꯥꯥꯉꯥꯛꯇꯅꯤꯅ ꯎꯝ ꯑꯗꯨꯝ ꯍꯣꯏ ꯂꯩꯕ ꯅꯨꯡꯉꯥꯏ ꯍꯥꯏꯇꯥꯔꯦ
ꯑ ꯂꯩꯕ ꯅꯨꯡꯉꯥꯏꯔ ꯂꯥꯏꯕ꯭ꯔꯦꯔꯤꯒꯨꯝꯕꯁꯨ ꯅꯨꯡꯉꯥꯏꯅꯦ ꯑꯩꯁꯨ ꯁꯨ ꯂꯥꯏꯕ꯭ꯔꯦꯔꯤꯗ ꯃꯥ ꯃꯥꯔꯗꯤ ꯁꯥꯉꯥꯏꯕꯒꯣ
ꯎꯝ ꯎꯝ
ꯅꯨꯡꯉꯥꯏ ꯂꯥꯏꯕꯔꯤꯀꯣ
ꯎꯝ ꯅꯨꯡꯉꯥꯏꯕꯅꯦ
ꯅꯨꯡꯉꯥꯏ ꯐꯦꯁꯤꯂꯤꯇꯤꯁꯨ ꯅꯨꯡꯉꯥꯏ ꯃꯤꯁꯨ ꯌꯥꯝꯃꯦ
ꯎꯝ ꯑꯣꯏ ꯐꯔꯁꯨ ꯐꯠꯇ꯭ꯔꯁꯨ ꯌꯨꯅꯤꯚꯔꯁꯤꯇꯤꯅꯤꯅ
ꯎꯝ ꯃꯅꯦ ꯃꯅꯦ
ꯎꯝ ꯈ꯭ꯋꯥꯏꯗꯒꯤ ꯅꯨꯡꯉꯥꯏꯕꯗꯤ ꯁꯥꯟꯅꯕꯒꯨꯝꯕ ꯏꯟꯚꯥꯏꯔꯣꯟꯃꯦꯟꯗꯨ ꯋꯥꯀꯤꯡ ꯆꯦꯟꯕꯒꯨꯝꯕ ꯑꯗꯨꯅꯤ
ꯑꯦꯁ ꯃꯣꯔꯅꯤꯡꯒꯨꯝꯕꯗꯤ ꯃꯣꯔꯅꯤꯡꯒꯨꯝꯕꯗꯤ ꯏꯟꯚꯥꯏꯔꯣꯟꯃꯦꯟꯗꯤ ꯅꯨꯡꯉꯥꯏꯕꯅꯤ ꯍꯦ
ꯎꯝ ꯎꯝ ꯎꯝ
ꯑꯥꯜꯂꯤ ꯃꯣꯔꯅꯤꯡ ꯑꯦꯔꯣꯡ ꯄꯨꯡ ꯁꯤꯛꯁ ꯐꯥꯏꯚ ꯊꯥꯔꯇꯤ ꯁꯤꯛꯁ ꯑꯗꯨ ꯁꯋꯥꯏꯗ ꯇꯧꯕꯗꯤ ꯃꯣꯔꯅꯤꯡ ꯋꯥꯛꯀꯨꯝ ꯑꯃ ꯇꯧꯕꯗꯣ
ꯎꯝ
ꯑꯁ ꯄꯨꯔꯥ ꯐ꯭ꯔꯦꯁ ꯏꯌꯥꯔꯅ ꯅꯨꯡꯉꯥꯏꯕꯗꯤ ꯂꯣꯏꯔꯦ
ꯅꯨꯡꯉꯥꯏꯕꯅꯦ ꯆꯦꯛꯁꯨ ꯌꯥꯝ ꯂꯩꯕꯅꯦ
ꯌꯥꯝ ꯂꯩꯌꯦ
ꯎ ꯃꯌꯥꯝꯗꯨꯒ
ꯎꯝ ꯄꯨꯔꯥ ꯒ꯭ꯔꯤꯅꯤꯅꯤꯅꯦ
ꯒ꯭ꯔꯤꯟ ꯒꯔꯥ꯭ꯑꯟꯗꯤꯡꯁꯅꯦ ꯅꯪ ꯑꯗꯨꯝ ꯀꯣꯏ ꯑꯗꯨꯝ ꯃꯐꯝ ꯑꯌꯥꯝꯕ ꯑꯗꯨꯝ ꯀꯣꯏ ꯀꯣꯏꯔꯅꯤꯅ
ꯑꯩ ꯅꯨꯡꯇꯤꯗꯤ ꯊꯣꯗꯦ ꯑꯗꯣ ꯑꯩ ꯍꯧꯕꯗꯤ ꯍꯧꯕꯅꯦ ꯑꯗꯨꯗ ꯀꯣ
ꯎꯝ
ꯑꯗꯨꯒꯤ ꯑꯥ ꯑꯗꯣ ꯃꯅꯤꯄꯨꯔꯤꯒꯤ ꯑꯣꯏꯖꯅꯦ ꯑꯩꯈꯣꯏ ꯀꯣꯆꯤꯡ ꯁꯦꯟꯇꯔꯒꯤ ꯃꯅꯥꯛꯇ ꯑꯩꯈꯣꯏ ꯀꯣꯆꯤꯡꯗꯒꯤ ꯁꯦꯟꯇꯔꯗꯒꯤ ꯐꯥꯏꯚ ꯃꯤꯅꯤꯠ ꯀꯨꯝꯕ ꯑꯗꯨꯗ ꯍꯣꯏꯇꯦꯟ ꯑꯃ ꯂꯩꯌꯦꯕ ꯀꯥꯂꯦꯟꯅꯤꯕ
ꯑꯥ
ꯑꯗꯨꯗ ꯂꯩꯔꯒ ꯍꯥꯏ ꯋꯥꯛꯀꯤꯡꯁꯨ ꯊꯣꯏꯑꯕ ꯄꯨꯟꯈ꯭ꯔꯗꯤ ꯃꯅꯨꯡꯗꯀꯣ
ꯑꯩꯅ ꯍꯥꯏꯕ ꯎꯝ ꯎꯝ ꯑꯗꯨꯝ ꯀꯣꯅꯔ ꯀꯣꯅꯔ ꯑꯗꯨꯝ ꯂꯝꯕꯤ ꯌꯥꯝꯕꯗ ꯑꯗꯨꯝ ꯆꯠꯀꯅꯤꯅ
ꯎꯝ ꯍꯝ ꯍꯝ
ꯎꯝ
ꯃꯥꯟꯅꯦ ꯃꯥꯟꯅꯦ
ꯍꯣꯜꯒꯨꯝꯕ ꯑꯗꯨꯁꯨ ꯆꯪꯉꯝꯒꯅꯤꯅ ꯅꯪ
ꯎꯝ
ꯎꯝ
ꯎꯝ
ꯕꯦꯛꯒ꯭ꯔꯥꯎꯟ ꯅꯣꯏꯁ ꯈꯔ ꯂꯩꯌꯦ ꯅꯪ ꯈꯔ ꯆꯠꯄꯤꯒꯦꯔꯥ ꯎꯝ
ꯎꯆꯦꯛ ꯑꯃꯨꯛ ꯍꯧ ꯍꯧꯔꯦꯅꯦ
ꯎꯆꯦꯛꯒꯤ ꯃꯈꯣꯟꯗꯣ ꯑꯃꯨꯛ ꯇꯧꯕꯗꯅꯦ ꯑꯗꯨꯒ ꯑꯩꯩꯅ ꯁꯥꯃꯤꯟꯅꯕ ꯅꯨꯄꯥꯗꯨ ꯋꯥꯔꯤ ꯁꯥꯑꯣꯀꯣ ꯑꯗꯨꯒꯤꯅꯤꯗ
ꯎꯝ ꯎꯝ ꯍꯣꯔꯦ ꯍꯣꯔꯦꯟ ꯑꯩ ꯏꯕꯥꯅꯤꯒꯤ ꯔꯤꯖꯦꯛ ꯆꯠꯀꯅꯤꯀꯣ ꯑꯃꯨꯛꯀꯥ ꯅꯪꯗꯤ ꯖꯦꯛ ꯂꯩꯕꯗꯣ
ꯑꯥ
ꯎꯝ
ꯑꯣ ꯑꯗꯨꯒꯤ ꯃꯥꯜꯂꯦ ꯑꯗꯨꯒꯤ ꯃꯥꯜꯂꯦ ꯑꯩꯒꯤꯗꯣ ꯕꯦꯛꯒꯔꯥ꯭ꯎꯟ ꯌꯗꯕꯒꯤ ꯃꯜꯂꯦ
ꯅꯥꯟ ꯏꯕꯥꯟꯅꯤ ꯐꯔꯥꯁ ꯇꯥꯏꯝ ꯀꯣꯜ ꯇꯧꯔꯛꯄꯗꯣ ꯑꯗꯨꯗꯤ ꯄꯩꯁꯥ ꯑꯗꯨꯝ ꯆꯠꯀꯅꯤ ꯄꯩꯁꯥ ꯌꯥꯝ ꯆꯪꯉꯅꯤ ꯐꯖꯅ ꯇꯧꯋꯦꯕ ꯏꯕꯥꯟꯅꯤ ꯉꯁꯥꯏꯒꯤꯗꯣ
ꯑꯣ
ꯎꯝ ꯎꯝ ꯑꯗꯨ ꯑꯗꯨꯒꯤ ꯋꯥꯔꯤꯁꯨ ꯁꯥꯕ ꯌꯥꯗꯦ ꯍꯥꯏꯌꯦꯅꯦ
ꯎꯝ
ꯇꯦꯅꯤꯁꯅ ꯍꯥꯏꯌꯦ ꯍꯥꯏꯔꯛꯏꯅꯦ ꯑꯩꯗꯤ ꯑꯁ ꯗꯦꯅꯤ ꯑ ꯍꯥꯏꯔꯛꯑꯦ ꯑꯩꯉꯣꯟꯗꯁꯨ ꯑꯗꯨꯕꯨ ꯇꯥꯕ ꯌꯥꯗꯦ ꯗꯦꯅꯤꯁꯇꯤ ꯃꯣꯏ ꯌꯨꯝ ꯅꯔꯛ ꯂꯩꯅꯦ ꯂꯩ ꯂꯩꯅꯦ ꯃꯣꯏ ꯐꯦꯃꯤꯂꯤ ꯂꯩꯅꯦ
ꯑꯅꯦ
ꯑꯣ ꯃꯥꯗꯤ ꯅꯥꯒꯥꯂꯦꯟꯒꯤ ꯅꯥꯒꯥꯂꯦꯟꯒꯤ ꯖꯂꯤꯌꯥꯝ ꯋꯦꯝꯂꯦꯅꯦ ꯃꯣꯢ ꯕꯦ
ꯑ ꯔꯣꯡꯃꯩꯅꯦ ꯃꯥꯗꯤ
ꯑꯗꯨ ꯍꯥ ꯅꯥꯒꯥꯂꯦꯟꯗ ꯂꯩꯕ ꯂꯩꯕ ꯐꯦꯃꯤꯂꯤ ꯑꯗꯣ
ꯑꯥ ꯑꯥ
ꯑꯩꯗꯤ ꯅꯍꯥꯟꯗꯤ ꯑꯁꯤ ꯃꯅꯤꯄꯨꯔ ꯂꯥꯏꯇꯃꯦꯂꯣ ꯑꯗꯨ ꯁ꯭ꯋꯥꯏꯗ ꯂꯩꯕ꯭ꯔꯥꯅ ꯍꯥꯏꯕꯅꯤ
ꯎꯝ
ꯅꯍꯟ ꯑꯁꯤ ꯖꯦꯟ ꯌꯨꯗꯂꯩꯕ ꯀꯥꯟꯗꯣ
ꯎꯝ
ꯑꯗꯨ ꯀꯥꯟꯗꯤ ꯃꯣꯏꯗꯤ ꯃꯥꯗꯣ ꯑꯥ ꯅꯥꯒꯥꯂꯦꯟꯗꯒꯤꯅꯦ ꯍꯥꯏꯕꯗꯣ ꯑꯩꯗꯤ ꯈꯪꯗꯦꯕ
ꯎꯝ
ꯥꯑꯥ ꯑꯥꯗ ꯍꯟꯗꯛ ꯁꯤꯁꯤ ꯑꯦꯄ꯭ꯂꯤꯀꯦꯁꯟꯗꯒꯤ ꯃꯥꯅ ꯑꯩꯗꯤ ꯅꯥꯒꯥꯂꯦꯟꯗꯒꯤꯅꯤ ꯍꯥꯏꯌꯦꯕꯥ ꯃꯥꯅ
ꯎꯝ ꯎꯝ
ꯊꯝꯃꯥꯁꯤ ꯀꯣ
ꯍꯣꯏ ꯍꯣꯏ ꯌꯦꯡꯁꯤ ꯑꯗꯨꯒ